ꯑ
ꯇꯕ꯭ꯔꯣ
ꯍꯣꯏ ꯍꯣꯏ ꯍꯧꯖꯤꯗꯤ ꯔꯦ
ꯍꯣꯏ ꯍꯧꯖꯤꯛꯇꯤ ꯅꯨꯡꯉꯥꯏ ꯕꯥꯅꯤꯒꯤꯗꯣ
ꯎꯝ ꯍ ꯋꯥꯡ ꯅꯨꯡꯉꯥꯏꯕꯗ ꯑꯩ ꯂꯥꯛꯄꯅꯤ
ꯍꯣꯏ ꯍꯣꯏ ꯑꯗꯨꯅ ꯎꯝ ꯃꯩ ꯑꯃꯁꯁꯨꯅꯦꯉꯥꯛ ꯐꯠꯇ꯭ꯔꯀꯣ
ꯍꯣꯏ
ꯃꯄꯥꯟꯗꯅ ꯅꯨꯡꯉꯥꯏꯕ ꯃꯥꯜꯂꯦꯣꯠꯇꯣ
ꯎꯝ ꯖꯤꯌꯑꯣ ꯁꯤꯝ ꯈꯔ ꯅꯨꯡꯉꯥꯏꯕꯅꯦ
ꯍꯣꯏ ꯍꯣꯏ ꯈꯔ ꯂꯩꯔꯗꯤ ꯅꯪ ꯆ ꯑ ꯅꯪꯁꯨ ꯈꯔ ꯂꯩꯔꯗꯤ ꯏꯟꯁꯥꯡ ꯊꯣꯡꯕ ꯍꯧꯔꯅꯤꯅ ꯑꯒꯤꯔꯣ
ꯍꯥꯥ
ꯒꯦꯔ
ꯑꯁ ꯈꯪꯗ꯭ꯔꯦꯗ ꯏꯁꯥ ꯅꯨꯡ ꯅꯨꯡꯉꯥꯏꯇꯕꯒꯤ ꯑꯩꯅ ꯊꯣꯡꯕꯗꯨ ꯉꯝꯗ꯭ꯔꯦꯅꯦ
ꯅꯪꯒꯤ ꯅꯨꯄꯥꯗꯣ ꯊꯣꯡ ꯊꯣꯡꯔꯣꯅꯦ
ꯎꯝ ꯑꯩ ꯅꯨꯄꯥꯅ ꯆꯥꯛꯗꯤ ꯎꯃ ꯊꯣꯡꯕ ꯂꯣꯏꯔꯦ
ꯍ ꯌꯥꯝ ꯐꯥꯏꯅꯦ ꯃꯥꯗꯤ ꯆꯥꯛꯒꯨꯝꯕ ꯑꯗꯨꯒꯨꯝꯕ ꯌꯥꯝꯦꯝ ꯐꯌꯦ
ꯆꯥꯛ ꯊꯣꯡꯕ ꯑꯗꯨꯗꯤ ꯃꯥꯗꯤ ꯌꯥꯝ ꯏꯁꯃꯥꯔꯠ ꯑꯣꯏꯕꯅꯦ
ꯍ ꯅꯦꯛꯁ ꯕꯥꯅꯤ ꯕꯖꯥꯔ ꯆꯠꯂꯗꯤ ꯕꯥꯅꯤꯒꯤ ꯂꯣꯡꯄꯦꯟ ꯂꯩꯕꯗꯨ ꯏꯁꯇꯥꯔꯠ ꯇꯧꯅꯤꯡꯉꯥꯏ ꯇꯧꯁꯦ ꯅꯪ ꯇꯧꯗ꯭ꯔꯤꯀꯣ
ꯑꯥ ꯑꯥ ꯑꯥꯎ ꯇꯧꯗ꯭ꯔꯦ ꯅꯪꯕꯨ ꯉꯥꯏꯕꯅꯤꯅꯦ
ꯍꯣꯏ ꯅꯨꯄꯤ ꯑꯃꯅ ꯑꯩ ꯍꯥꯡꯕ ꯑꯗꯨꯅ ꯑꯗꯨꯒ ꯐꯤꯐꯇꯤꯅꯤ ꯍꯥꯏꯌꯦ ꯅꯣꯡꯄꯦꯟꯗꯒꯤ ꯇꯧꯕꯗꯣ
ꯐꯤ ꯐꯤꯐꯇꯤ
ꯎꯝ ꯃꯣꯃꯥꯟ ꯀꯌꯥ
ꯋꯥꯟ ꯐꯤꯐꯇꯤ ꯀꯣ
ꯍꯣꯏ ꯐꯤꯐꯇꯤ ꯂꯥꯇꯧꯌꯦ ꯍꯥꯏꯌꯦ
ꯑꯩꯁꯨ ꯌꯥꯝ ꯐꯩꯅꯦ ꯑꯗꯨꯗꯤ
ꯎꯝ ꯑꯩꯗꯤ ꯌꯥꯝ ꯇꯥꯡꯒꯗ꯭ꯔꯅ ꯈꯟꯕꯀꯣ ꯄꯩꯁꯥ ꯂꯩꯇ꯭ꯔꯗꯤꯅ ꯂꯩꯕ ꯑꯗꯨ ꯅꯨꯄꯤ ꯃꯥꯗꯣ ꯃꯥꯗꯣꯒꯤ ꯏꯁꯀꯥꯔꯠ ꯍꯥꯞꯅꯦꯅ ꯍꯥꯕ꯭ꯔꯥꯅꯦ ꯏꯁꯀꯥꯔꯠ ꯇꯨ ꯐꯖꯩꯌꯦ
ꯃꯥꯗꯤ ꯀꯗ꯭ꯔꯣ ꯑꯩ ꯀ ꯑꯗꯨꯅ ꯑꯩ ꯀꯌꯥꯗ ꯕ꯭ꯔꯥ ꯍꯥꯏꯔꯒ ꯐꯤꯞꯇꯤꯗ ꯁꯦꯝꯃꯦ ꯍꯥꯏꯌꯦ ꯂꯣꯏꯔꯗꯤ ꯅꯤꯁ ꯅꯁ
ꯎꯝ ꯀꯣ ꯅꯦꯝꯄꯗꯤ ꯀꯣ
ꯍꯣꯏ
ꯃꯥꯒꯤ ꯏꯁꯀꯥꯔꯠ ꯁꯦꯝꯕꯗꯣ ꯋꯥꯟ ꯐꯤꯐꯇꯤ ꯍꯥꯏꯌꯦ
ꯑꯣ ꯅꯨꯄꯤ ꯃꯥꯗꯤ ꯐꯤꯐꯇꯤꯅꯦ ꯍꯥꯏꯌꯦ ꯎꯝ ꯀꯗꯥꯏꯗꯒꯤ ꯃꯥꯗꯤ
ꯑꯣ ꯍꯧꯖꯤꯛꯇꯤ ꯑꯣ ꯅ ꯃꯐꯝ ꯍꯥꯡꯉꯨꯀꯣ
ꯍꯣꯏ ꯐꯤꯐꯇ ꯋꯥ ꯊ ꯁꯨ ꯌꯥꯏ ꯀꯣ ꯄꯩꯁꯥ ꯂꯥꯏꯡ ꯀꯥꯟꯗꯗꯤ
ꯑꯣ ꯑꯣ
ꯑꯣꯖꯥꯅ ꯁꯦꯝꯅꯗꯤ
ꯣꯇ ꯍ ꯏꯗꯤ ꯌꯥ ꯎꯝ ꯎꯝ
ꯍꯧꯖꯤꯛꯀꯥꯟꯗꯤ ꯁꯥꯕꯅꯤꯅ ꯅꯨꯡꯉꯥꯏꯒꯅꯤ ꯏꯕꯥꯅꯤ
ꯎꯝ ꯁꯦꯀꯦꯟ ꯍꯦꯟꯗ ꯗꯤꯁꯀꯥꯎꯟꯁꯤꯡꯗꯣ
ꯎꯝ
ꯁꯀ ꯗꯦꯁꯀ ꯑꯪꯁꯤꯗ ꯊꯤꯔꯥꯒ ꯎ ꯑꯗꯨ ꯇꯥꯎꯕꯁꯨ ꯌꯥꯕꯅꯤ ꯑꯩꯈꯣꯏꯁꯦ
ꯑꯗꯨ ꯅꯨꯄꯤ ꯃꯥꯒꯤ ꯌꯨꯝꯗ ꯖꯤꯟꯁ ꯀꯔ ꯂꯩꯒꯦ ꯍꯪꯕ ꯃꯜꯦꯕ ꯅꯋꯥ ꯑꯦ ꯕꯖꯥꯔ ꯆꯖꯠꯄꯥꯟ ꯅꯨꯃꯤꯠꯇꯣ ꯅꯪ ꯄꯥꯝꯒꯅꯤꯅ ꯑꯩ ꯈꯟꯒꯅꯤ ꯎꯝ
ꯑꯩꯁꯇꯕꯨ ꯌꯥꯝ ꯇꯥꯡꯅꯗꯤ ꯑꯩꯗꯤ ꯂꯩꯕ ꯉꯝꯗ꯭ꯔꯦꯅꯦ
ꯍꯣꯏ ꯇꯥꯡꯗꯤ ꯇꯥꯡ ꯈꯪꯗꯦ ꯑꯗꯨ ꯁ ꯀꯦꯍꯦꯟ ꯕꯦꯜ
ꯎꯝ ꯎꯝ ꯎꯝ ꯌꯥꯝ ꯐꯒꯅꯤ ꯑꯗꯨꯗꯤ ꯑꯣ
ꯍꯧꯖꯤꯛꯀꯥꯟꯗꯣ ꯁꯀꯥ ꯍꯥꯞꯄ ꯅꯨꯡꯉꯥꯏꯌꯦ ꯁꯥꯥꯕꯒꯤꯀꯣ ꯅꯪꯒꯤ ꯏꯁꯀꯥꯏ ꯌꯥꯝ
ꯎꯝ
ꯅꯪꯒꯤ ꯏꯁꯇꯥ ꯋꯥꯏꯈꯤ ꯂꯩꯑꯦꯀꯣ
ꯑꯩ ꯀꯣ ꯎꯝ ꯋꯥꯏ ꯂꯩꯌꯦ
ꯌꯦ ꯅꯪꯗꯤ
ꯋꯥꯏꯁꯨ ꯂꯩꯌꯦ ꯑꯃ ꯑꯃꯈꯛ ꯂꯩꯔꯤ ꯑꯃꯁꯁꯨ ꯂꯩꯔꯤꯑ
ꯑꯣ
ꯑꯗꯣ ꯑꯩꯒꯤꯗꯤ ꯁꯦꯠꯄꯗꯣ ꯌꯥꯝ ꯅꯨꯡꯉꯥꯏꯇꯕ ꯁꯪꯕꯒꯤꯀꯣ ꯑꯃ ꯂꯩꯕ ꯑꯥ
ꯍꯒꯤꯗꯤ ꯏꯁꯇꯥ
ꯅꯪ ꯁꯦꯠꯄ ꯁꯦꯠꯅꯤꯡꯂꯔ ꯌꯦꯡꯉꯣꯀꯣ ꯑꯩꯒꯤ ꯏꯁ ꯀꯥꯔꯗꯣ ꯑꯃ
ꯑꯝ
ꯎꯝ ꯑꯩꯗꯤ ꯄꯤꯛꯄꯅꯤꯅ ꯑꯩ ꯈꯔ ꯂꯨꯖ ꯇꯧꯕ ꯎꯝ ꯖꯤꯟꯒꯤ ꯅꯠꯇꯦ
ꯎꯝ ꯖꯤꯉꯤꯅ ꯇꯜ ꯁꯨ ꯐꯌꯦ
ꯎ
ꯎ ꯗꯨꯀꯥꯟꯗ ꯖꯤꯟꯒꯤ ꯅꯠꯇꯕ ꯁꯤꯡꯁꯨ ꯑꯩ ꯎꯑꯦ ꯌꯥꯝ ꯂꯩꯑꯦ ꯀ ꯇꯣ
ꯎꯝ ꯎꯝ ꯁꯤ ꯂꯤꯁꯤꯡꯗꯣ ꯌꯥꯝ ꯐꯕꯅꯦ
ꯎꯝ
ꯑꯩ ꯂꯩꯔꯒ ꯑꯃꯨꯛꯀ ꯁꯦꯠꯇ꯭ꯔꯦꯗ ꯁꯤꯗꯤ
ꯎꯝ ꯑꯩꯈꯣꯏꯗꯤ ꯁꯤꯝꯄꯜ ꯂꯩꯕꯅꯤꯅ ꯌꯥꯗꯤ ꯌꯥꯗ꯭ꯔꯦ ꯑꯦ ꯑꯩꯆꯦ ꯐ ꯂꯥꯛꯄꯗꯣ ꯏꯁꯁ ꯅꯪꯁꯨ ꯌꯥꯗ꯭ꯔꯦꯗꯥꯅ ꯑꯗꯨꯝ ꯍꯥꯏꯦ ꯑꯩꯕꯨꯣ
ꯆ ꯃꯅꯅꯉꯥꯡ ꯃꯈ ꯈꯥ ꯇ ꯂꯩ ꯗꯤ ꯀꯦꯔꯒ ꯅꯨꯄꯤꯒꯨꯝꯅ ꯂꯩꯦꯡꯒꯗꯕꯅꯤꯅ ꯃꯣꯏꯁꯤꯡꯅ ꯍꯥꯏꯔ ꯑꯩꯒꯤ ꯐ꯭ꯔꯦꯟꯁꯤꯡꯅ
ꯎꯝ ꯃꯣꯏꯅ ꯖꯔ ꯂꯒꯥꯏ ꯑꯥꯎ ꯌꯥꯝ ꯉꯥꯡꯕꯅꯦ ꯑꯩꯈꯣꯏꯕꯨ
ꯎꯝ ꯌꯥꯗ꯭ꯔꯦ ꯌꯥꯗ꯭ꯔꯦ ꯍꯥꯏꯕꯅꯦ ꯌꯥꯝ ꯃꯨꯈ꯭ꯔꯦꯅ ꯔꯤꯁꯨ ꯇꯥꯏꯗꯕꯒꯤꯀꯣ ꯑꯩꯒꯤ ꯏꯆꯦꯒꯤ ꯑꯉꯥꯡ ꯑꯃꯅ ꯀꯔꯤꯩꯅꯣ ꯑꯁ ꯀꯧꯈ꯭ꯔꯦ ꯃꯃꯤꯡꯗꯣ ꯇꯥꯏꯕ ꯌꯥꯝ ꯅꯨꯡꯉꯥꯏꯌꯦꯅ ꯍꯥꯏꯕꯅꯦ
ꯑ
ꯑꯃꯗꯤ ꯁꯟꯁꯀ꯭ꯔꯤꯟꯒꯨꯝꯕ ꯎꯝ ꯐꯦꯁ ꯋꯥꯁꯒꯨꯝꯃ ꯄꯥꯏ ꯍꯥꯏꯅ ꯀꯣ
ꯎꯝ
ꯀꯝꯄꯅꯤꯔꯥꯜ ꯀꯧꯈ꯭ꯔꯦ ꯀꯝꯄꯅꯤꯒꯤ ꯃꯃꯤꯡꯗꯣ ꯃ ꯑꯩꯉꯣꯟꯗ ꯍꯥꯢꯕꯅꯦ ꯃꯗꯤ ꯕꯥꯟꯖꯥꯞꯇ ꯂꯩꯕꯅꯦ ꯅꯣꯏꯁꯨ ꯎꯝ ꯄꯟꯖꯥꯞꯇ ꯂꯩꯕꯅꯦ ꯃꯣꯏꯁꯨ ꯐ ꯀꯥ ꯐꯨꯝꯂꯛꯅꯤꯅꯣ ꯂꯥꯛꯑꯒꯗꯤ ꯑꯗꯨꯝ ꯂꯥꯛꯀꯗ꯭ꯔꯅ ꯃꯥꯅ ꯍꯥꯏꯕꯅꯤ ꯈꯪꯗꯦ
ꯑꯥ
ꯃꯦꯁ ꯂꯥꯛꯇ꯭ꯔꯕ ꯃꯥꯜꯂꯦꯒꯣ ꯍꯧꯖꯤꯛꯀꯥꯟ
ꯐ꯭ꯂꯤꯞꯀꯥꯔꯠ ꯑꯩ ꯌꯦꯡꯗ꯭ꯔꯦꯅꯦ ꯗꯨꯝ ꯌꯦ ꯌꯦꯡꯕ ꯌꯥꯔꯒ ꯀꯦꯟꯁꯦꯜ ꯆꯠꯄꯗꯣ
ꯑꯣ ꯄꯄꯥꯒꯤꯗꯨꯁꯨ ꯍꯒꯤꯁ ꯍꯒꯤꯁ ꯑꯣꯗꯔ ꯇꯧꯕꯤꯕꯗꯣ ꯂꯥꯛꯇꯦꯗ ꯎꯝ
ꯑꯣ
ꯂꯥꯛꯇꯦ ꯁꯤ ꯍ ꯑꯃꯨꯛꯀ ꯕꯖꯥꯔꯗꯒꯤ ꯅꯣꯡꯃꯥ ꯅꯣꯡꯃꯥꯒꯤ ꯂꯩꯒꯤꯅꯤ
ꯎꯝ ꯑꯗꯨꯅꯦ ꯑꯩꯗꯤ ꯎ ꯑꯅꯤꯗꯤ ꯂꯩꯕ ꯍꯧꯈ꯭ꯔꯦ
ꯍꯣꯏ ꯈꯪꯗꯦ
ꯄꯤꯛꯄꯗꯣ ꯃꯆꯥ ꯃꯆꯥ
ꯎꯝ ꯍꯟꯗꯛꯇꯪꯒꯤꯔꯣ ꯅꯪꯒꯤ ꯂꯥꯔꯖ ꯄꯥꯥꯏꯕ꯭ꯔꯣ ꯍꯧꯖꯤꯛꯀꯥꯟꯁꯨ
ꯗꯔꯁꯅꯦ ꯎꯝ
ꯑꯣ ꯑꯩꯗꯤ ꯑꯦꯛꯁꯦꯜꯅꯤꯅ
ꯎꯝ ꯑꯦꯛꯁꯦꯜꯗꯤ ꯈꯔ ꯇꯥꯡꯒꯅꯤꯅꯦ
ꯍꯣꯏꯟꯟ ꯅꯪ ꯀꯦꯔ ꯂꯩꯦ ꯏꯣ ꯎꯝ
ꯍꯥꯥ
ꯋꯥꯟ ꯇ꯭ꯋꯦꯟꯇꯤ ꯋꯥꯟ ꯇ꯭ꯋꯦꯟꯇꯤ ꯂ ꯂꯩ
ꯋꯥꯟ ꯇ꯭ꯋꯦꯟꯇꯤꯗ ꯂꯩꯌꯦ ꯂꯥꯔꯁꯇꯤ
ꯑꯣ ꯑꯦꯛꯁꯦꯜꯗꯤ ꯋꯥꯟ
ꯑꯦꯛꯁꯦꯜꯗꯤ ꯈꯪ ꯎꯝ ꯈꯪꯗꯦ ꯄꯦꯁꯁꯨ ꯈꯔ ꯇꯥꯔꯝꯃꯅꯤ ꯎꯝ ꯑ ꯑꯩꯒꯤ ꯑꯝ ꯑꯁꯤꯗ ꯑꯥ ꯆꯤ ꯏꯟꯁꯥꯡ ꯅꯥꯄꯤ ꯈꯔ ꯑ ꯁꯤ ꯆ ꯆꯁꯤ ꯑ ꯊꯥꯝꯃꯦꯗꯣ ꯑ ꯆ ꯃꯥꯒꯤ ꯐ꯭ꯂꯥꯋꯔ
ꯊꯧꯅꯤꯡꯉꯥꯏ ꯇꯧꯕ꯭ꯔꯥ ꯕ꯭ꯔꯣꯀꯣꯂꯤ
ꯑꯥꯎ ꯎꯝ ꯕ꯭ꯔꯣꯀꯣꯂꯤ ꯅꯠꯇꯕ ꯕ꯭ꯔꯣꯀꯣꯂꯤ ꯅꯠ ꯇꯕꯥ ꯕ꯭ꯔꯤꯟꯖꯜꯗꯣ ꯕ꯭ꯔꯤꯟꯖꯥꯜ
ꯑꯣꯏ ꯌꯥꯝ ꯅꯨꯡꯉꯥꯏꯅꯦ
ꯑꯥ ꯕ꯭ꯔꯤꯟꯖꯥꯟ ꯑꯥ ꯊꯣꯛꯄ ꯍꯧꯔꯦ ꯑꯍꯨꯝ ꯑꯅꯤ ꯑꯅꯤ ꯑꯍꯨꯝ ꯊꯥꯎꯋꯦ
ꯑꯁ ꯌꯥꯝ ꯅꯨꯡꯉꯥꯏꯔꯦ ꯂꯣꯏꯅ ꯕ꯭ꯔꯤꯟꯖꯥꯜꯒꯤ
ꯌꯦꯡꯕ ꯂꯥꯛꯑꯣ ꯍꯣꯔꯦꯟ
ꯑꯅꯤ ꯈꯛꯇ ꯐꯖꯔ ꯂꯩꯌꯦ
ꯎꯝ ꯍꯣꯔꯦꯟ ꯑꯣ ꯍꯣꯔꯦꯟ ꯂꯥꯛ ꯌꯦꯡꯕ ꯂꯥꯛꯑꯣ ꯀꯣ
ꯎꯝ ꯕ꯭ꯔꯣꯀꯣꯜꯂꯤ ꯕ꯭ꯔꯣꯀꯣꯜꯂꯤꯗꯤ ꯀꯃꯥꯏ ꯇꯧꯒꯦ
ꯑꯩꯁ ꯕ꯭ꯔꯣꯀꯣꯂꯤꯗꯤ ꯉꯍꯥꯟ ꯑꯩꯅ ꯆꯥꯕꯒꯤ ꯏꯁ ꯐꯠꯇ꯭ꯔꯦꯗ ꯌꯦꯟ ꯁꯤꯡꯅ ꯆꯥꯕꯗ
ꯎꯝ ꯌꯦꯟꯁꯤꯡ ꯌꯥꯝ ꯄꯥꯝꯃꯦ ꯕ꯭ꯔꯣꯀꯣꯂꯤꯗꯣ ꯕ꯭ꯔꯣꯀꯣꯂꯤ ꯊꯥꯒꯦ ꯍꯥꯏꯔꯗꯤ ꯌꯦꯟ ꯆꯥꯗꯕ ꯃꯐꯝꯗ ꯀꯣ ꯐꯖꯅ ꯊꯥꯒꯗꯕꯅꯤ ꯁꯦꯝꯕꯔꯒꯨꯝꯕꯗꯤ ꯑꯪ ꯀꯩꯅꯣ ꯍꯪꯒꯥꯝꯒꯨꯝꯕꯗꯣ ꯐꯖꯅ ꯊꯥꯅꯤꯡꯉꯥꯏ ꯇꯧꯁꯦ
ꯎꯝ ꯎꯝ ꯎꯝ ꯑ ꯍꯣꯔꯦꯟ ꯂꯥꯛꯑꯣ
ꯎꯝ ꯑꯩꯗꯤ ꯅꯨꯄꯤ ꯑꯃꯅ ꯕ꯭ꯔꯤꯟꯗ ꯕ꯭ꯔꯤꯟꯖꯜꯒꯤ ꯄꯥꯝꯕꯤꯗꯀꯣ ꯍꯥꯏꯅꯦ
ꯑꯕꯥ ꯀꯔꯤ ꯍꯥꯏꯕ
ꯕ꯭ꯔꯤꯟꯖꯥꯜꯒꯤ ꯇ꯭ꯔꯤꯗ ꯀꯣ ꯌꯨꯔꯤꯟꯗꯣ ꯇꯧꯔꯣ ꯍꯕꯣ ꯍꯥꯏꯅꯦ
ꯑꯣ ꯑꯣ ꯑꯣ
ꯍꯥꯏꯌꯦ ꯍꯥꯏꯌꯦꯌꯦ
ꯑꯣ ꯑꯗꯨꯒ ꯏꯁꯤꯡꯒ ꯃꯤꯛꯁ ꯇꯧꯔꯒ ꯍꯥꯞꯄꯣ
ꯑꯣ ꯏꯁꯤꯡꯒ ꯃꯤꯛꯁ ꯇꯧꯗ꯭ꯔꯒ ꯍꯥꯞꯈ꯭ꯔꯕꯅꯤ ꯃꯣꯔꯅꯤꯡꯗꯣ ꯏꯁꯤꯡ ꯍꯥꯄ꯭ꯔ ꯏꯁꯤꯡ ꯃꯤꯛꯁ ꯇꯧꯈ꯭ꯔꯒ ꯃꯊꯟꯇ ꯍꯥꯞꯈ꯭ꯔꯕꯅꯤ ꯑꯩꯗꯤ
ꯈꯔ ꯏꯁꯤꯡ ꯍꯥꯞꯄꯣ
ꯑꯗꯨ ꯅꯠꯇ꯭ꯔꯗꯤ ꯁꯤꯒꯅꯤ
ꯑ ꯍ ꯐꯅꯤꯉꯥꯢ ꯇꯧꯔ ꯑꯃꯨꯛꯀ ꯁꯤꯈ꯭ꯔꯗꯤ ꯂꯣꯏꯔꯦꯍꯦ
ꯍꯝ
ꯅꯨꯡꯗꯥꯡꯒꯤꯗꯣ ꯍꯥꯞꯄꯅꯦ ꯅꯨꯡꯗꯥꯡꯒꯤꯗꯣ ꯄꯋꯥꯔ ꯀꯥꯟ
ꯍꯣꯔꯦꯟ ꯂꯥꯛꯑꯣ ꯅꯪ ꯅꯪꯒꯤ ꯀꯣ
ꯎꯝ
ꯀꯣ ꯎꯝ ꯍꯩ ꯆꯥꯅꯕ ꯄꯤꯒꯦ ꯂꯥꯛꯑꯣ
ꯑꯃꯥꯔꯣ ꯑꯃꯥ ꯅꯪꯒꯤ ꯒ꯭ꯔꯥꯟꯃꯥꯗꯔ ꯅꯪꯒꯤ ꯑꯩꯈꯣꯏꯗꯒꯤ ꯄꯨꯔꯛꯄ꯭ꯔꯣ
ꯎꯝ ꯅꯠꯇꯦ ꯅꯠꯇꯦ ꯂꯩꯕꯅꯤ
ꯍꯥꯏꯁ ꯕꯖꯥꯔꯒꯤ
ꯐꯖꯔꯦ
ꯐꯤꯐꯇꯤ ꯐꯤꯐꯇꯤꯒꯤ ꯀꯌꯥ ꯄꯤꯕ꯭ꯔꯣ
ꯎꯝ
ꯀꯌꯥ ꯄꯤꯕ꯭ꯔꯥ
ꯆꯥꯅꯤꯡꯃꯟꯕꯒꯤ ꯂꯩꯕꯅꯦ
ꯐꯤꯞꯇꯤꯒꯤ ꯀꯌꯥ ꯀꯌꯥ ꯄꯤꯕ꯭ꯔꯣ
ꯅꯦꯠꯋꯥꯛ ꯐꯠꯇꯦꯅꯦ
ꯑꯩꯩꯗꯤ ꯅꯪꯒꯤ ꯈꯣꯟꯖꯦꯜ ꯐꯖꯅ ꯇꯥꯢꯅꯦ ꯇꯥꯗꯕ꯭ꯔꯣ
ꯑꯣ ꯅꯪꯒꯤ ꯈꯔ ꯅꯨꯡꯉꯥꯏꯇꯕ ꯇꯥꯔꯦ ꯇꯥꯔꯦ ꯍꯧꯖꯤꯛꯇꯤ ꯑꯥ ꯃꯉꯥ ꯇꯔꯨꯛ
ꯑꯗꯤ ꯑꯗꯨꯗꯤ ꯐꯥꯏꯅꯦ ꯑꯩ ꯃꯤꯃꯤ ꯂꯧꯕ ꯂꯥꯛꯀꯅꯤ
ꯑꯥꯎ ꯂꯥꯛꯑꯣ ꯂꯥꯛꯑꯣ
ꯑꯥ ꯅꯪ ꯄꯨꯔꯛꯄ ꯃꯅꯥꯗꯣ ꯀꯔꯤ
ꯑꯥ ꯌꯦꯟꯗꯦꯝ
ꯎꯝ
ꯍꯦꯟꯗꯦꯝꯒ ꯅꯪ ꯁꯤꯡꯖꯨ ꯆꯤꯟꯅ ꯆꯥꯟꯅꯕꯔꯣ
ꯍꯣꯏ ꯅꯗꯤ ꯈꯛꯇꯁꯨ ꯌꯥꯏ ꯃꯤ ꯃꯤ ꯈꯛꯁꯨ ꯆꯠꯅꯤꯗꯀꯣ ꯄꯤꯀꯜꯁ ꯇꯧꯔꯒ ꯍꯥꯞꯄ ꯌꯥꯏ
ꯎꯝ ꯑꯗꯨꯁꯨ ꯌꯥꯝ ꯍꯥꯎꯅꯤꯗ
ꯇꯁ ꯄꯨꯔꯛꯀꯅꯤ ꯃꯤꯃꯤ ꯂꯧꯕ ꯂꯥꯛꯑꯅꯤꯀꯣ ꯅꯨꯡꯗꯥꯡꯗ ꯑꯩꯈꯣꯏ ꯀꯧꯈ꯭ꯔꯦ ꯆꯥꯕꯥ ꯑꯗꯣ ꯄꯤꯀꯜꯁ ꯆꯥꯔꯗꯤ ꯍꯥꯎꯕꯅꯦ ꯁꯤꯡꯖꯨ ꯆꯥꯗꯨ ꯁꯤꯡꯖꯨꯒꯨꯝꯕ ꯑꯃꯨꯛꯀꯥ ꯀꯥꯎꯕꯀꯣ ꯄꯤꯀꯜꯖ ꯆꯥꯅꯤꯡꯉꯥꯏ ꯑꯗꯨꯝ
ꯎꯝ
ꯄꯤꯀꯜ ꯆꯔꯥꯒꯁꯤ ꯍꯧꯖꯤꯛꯁꯨ ꯅꯨꯡꯉꯥꯏꯇꯕ꯭ꯔꯣ
ꯈꯔ ꯈꯔꯗꯤ ꯅꯨꯡꯉꯥꯏꯕ ꯑꯗꯣ ꯎꯝ ꯁꯤ ꯇꯥꯕꯗꯣ
ꯍꯧꯖꯤꯛꯇꯤ ꯀꯃꯥꯏ ꯇꯧꯕ꯭ꯔꯣ ꯅꯨꯡꯉꯥꯏꯕ꯭ꯔꯥ ꯅꯨꯡꯉꯥꯏꯇꯕ꯭ꯔꯥ
ꯇꯥꯒꯨꯝ ꯇꯥꯒꯨꯝ ꯇꯥꯕꯗꯣ
ꯗꯥ ꯑꯥ ꯅꯪꯒꯤ ꯅꯦꯋꯥꯛ ꯅꯨꯡꯉꯥꯏꯇꯦꯅꯦ ꯇꯥꯏꯌꯦ